ꯑꯣ ꯃꯥꯅꯤ
ꯍꯣꯏ
ꯀꯩꯗꯧꯔꯤꯅꯣ
ꯀꯩꯁꯨ ꯇꯧꯗꯦ ꯆꯥꯛ ꯊꯥꯛꯄ꯭ꯔꯣ ꯊꯥꯛꯈ꯭ꯔꯦ ꯍꯣꯏ ꯆꯥꯏ ꯆꯥꯏꯇꯤ ꯊꯛꯈ꯭ꯔꯕ꯭ꯔꯣ
ꯊꯛꯇꯦꯗ ꯄꯩꯁꯥ ꯂꯩꯇꯦ ꯆꯥꯅꯤꯡꯉꯦ ꯊꯥꯅꯤꯡꯉꯦ
ꯌꯥꯝ ꯂꯩꯌꯦ ꯎꯝ
ꯑꯦ ꯌꯥꯝ ꯐꯩꯗ ꯑꯗꯨ ꯑꯣꯏꯗꯤ
ꯌꯥꯝ ꯌꯥꯝ ꯄꯥꯏꯔꯁꯨ ꯂꯩꯇꯦ ꯂꯩꯇꯦ ꯅꯨꯡꯉꯥꯏꯇꯦꯍꯦ ꯑꯈꯣꯏꯗ ꯑꯗꯨꯃꯥꯏꯅ ꯏꯀꯥꯏꯌꯦꯀꯣ ꯑꯩꯗꯤ
ꯑꯥ ꯍꯣꯏ ꯏꯀꯥꯏꯔꯗꯤ ꯐꯔꯦ ꯐꯔꯦ ꯏꯀꯥꯏꯒꯅꯨꯀꯣ ꯉꯥꯁꯤꯗꯒꯤ
ꯏꯀꯥꯏꯌꯦ ꯅꯪꯅ ꯂꯩꯇꯦ ꯂꯩꯇꯦ ꯗꯨꯝꯅ ꯍꯥꯏꯔꯖꯨ ꯑꯩꯗꯤ ꯏꯀꯥꯏꯌꯦ ꯀꯣ
ꯅꯪꯗꯤ ꯑꯩꯒꯤ ꯑꯦꯀꯥꯎꯟꯗ ꯄꯩꯁꯥ ꯀꯌꯥ ꯂꯩꯌꯦꯅ ꯈꯜꯂꯤꯅꯣ ꯍꯣꯍꯣꯍꯣ
ꯍꯣꯏ ꯍꯨꯖꯤꯛꯇꯨ ꯈꯪꯗꯦ ꯈꯪꯉꯦ ꯑꯗꯨꯒ ꯃꯄꯥꯟꯗ ꯌꯦꯡ ꯂꯩꯌꯦ ꯅꯪꯒꯤꯁꯨ ꯃꯤꯅ ꯌꯥꯝꯅ ꯕꯣꯔ ꯇꯧꯈ꯭ꯔꯦ ꯑꯦ ꯀꯨꯁꯤꯟ ꯅꯪꯉꯣꯟꯗꯁꯨ ꯅꯤꯁꯤꯝ ꯇꯔꯨꯛꯀꯤꯌꯦ ꯑꯦꯖꯥꯡ ꯅꯪꯉꯣꯟꯗꯁꯨ ꯂꯤꯁꯤꯡ ꯃꯉꯥ ꯂꯩꯌꯦꯀꯣ
ꯃꯗꯨꯗꯤ ꯄꯥꯏꯒꯗꯧꯕꯁꯤꯅꯤꯅ
ꯎꯝ ꯅꯪꯅ ꯅꯪꯒꯤꯅꯦꯁꯨ ꯑꯗꯨꯒꯤꯁꯨ ꯑꯗꯨ ꯃꯦꯝꯗꯁꯨ ꯂꯩꯌꯦ ꯑꯗꯨꯒ ꯀꯥꯅ ꯀꯥꯅ ꯔꯣꯝ ꯂꯩꯌꯦ ꯑꯩꯗꯤ ꯀꯥꯎꯔꯦ ꯌꯥꯝ ꯂꯩꯌꯦ ꯅꯪꯒꯤꯁꯨ
ꯂꯩꯇꯦ ꯂꯩꯇꯦ ꯅꯪ ꯅꯪꯗꯤ ꯃꯣꯔꯣꯛ ꯁꯥꯟꯅꯕꯅꯤꯅ ꯀꯣꯔꯁꯇꯨꯗꯤ ꯅꯪꯅ ꯂꯥꯛꯄꯥꯔꯇꯤ ꯑꯣꯍꯜꯂꯅꯤ
ꯅꯠꯇꯤꯌꯦ ꯑꯗꯨꯗꯥꯏꯗꯤ ꯀꯦꯠ ꯇꯅ ꯈꯤꯇꯪ ꯈꯛꯇ ꯑꯩꯒꯤꯅꯦ ꯑꯩꯒꯤꯗꯤ ꯂꯤꯁꯤꯡ ꯃꯉꯥꯗꯣ ꯑꯩꯒꯤꯗꯤꯀꯣ ꯂꯩꯇ꯭ꯔꯦ ꯑꯗꯨꯒ ꯑꯩ ꯐ꯭ꯔꯦꯟꯗ ꯕꯣꯔꯣ ꯇꯧꯔꯒ ꯄꯤꯌꯦ ꯂꯥꯁ ꯃꯟꯒꯤꯗꯣ ꯑꯩ ꯗꯤꯁ ꯃꯟꯒꯤ ꯍꯝ ꯗꯤꯁ ꯃꯟꯒꯤꯗꯨ
ꯑꯩꯗꯤ ꯁꯥꯖꯤ ꯅꯤꯉꯣꯟꯗ ꯄꯩꯁꯥ ꯅꯤꯅꯤꯡꯉꯥꯏꯁꯨ ꯈꯪꯗ꯭ꯔꯦ
ꯀꯔꯤ
ꯁꯥꯖꯤꯅꯤꯡꯉꯣꯟꯗꯁꯨ ꯄꯩꯁꯥ ꯂꯧꯅꯤꯡꯉꯥꯏꯁꯨ ꯈꯪꯗ꯭ꯔꯦꯕ
ꯀꯌꯥꯅ ꯄꯥꯏꯈ꯭ꯔꯦ
ꯀꯦ ꯋꯥꯟ ꯊꯥꯎꯖꯟꯒꯨꯝꯕꯗꯤ ꯄꯤꯅꯤꯡꯉꯥꯢ ꯂꯩꯕꯅꯦ
ꯑꯁ ꯈꯪꯗ꯭ꯔꯦ ꯃꯥꯁꯨ ꯑꯩꯒꯤ ꯇꯨ ꯇꯨ ꯊꯥꯎꯖꯟꯒꯨꯝꯕ ꯂꯤꯁꯤꯡ ꯑꯃꯨꯛ ꯂꯤꯁꯤꯡ ꯑꯥꯢ ꯑꯥꯢ ꯍꯨꯝꯅꯤ ꯍꯦꯜꯂꯦ ꯑꯗꯨꯒ ꯁꯨꯖꯉꯣꯟꯗꯁꯨ ꯂꯤꯁꯤꯡ ꯑꯍꯨꯝ ꯍꯦꯜꯂꯦ ꯑꯗꯨ ꯄꯤꯗ꯭ꯔꯦ ꯀꯩꯗꯧꯃꯤꯟꯅ ꯑꯩꯅ ꯑꯛꯁ ꯇꯧꯒꯦ ꯈꯟꯗ꯭ꯔꯦ ꯍꯥꯏꯗꯤ ꯀꯣꯛ ꯅꯥꯔꯦ ꯀꯣꯛ ꯆꯤꯛꯑꯦ ꯃꯈꯣꯏꯅ ꯍꯦꯛ ꯄꯥꯏꯔꯒ
ꯍꯣꯏ ꯅꯤꯕ ꯀꯥꯟꯗ ꯑꯩꯈꯣꯏꯅ ꯅꯤꯕ ꯀꯥꯟꯗ ꯄꯤꯒꯅꯤ ꯍꯥꯢꯌꯦꯟꯅ ꯀꯔꯤꯔ ꯃꯣꯏ ꯒꯤ ꯍꯥꯏꯕꯒꯤ ꯇꯨꯟ ꯑꯃ ꯂꯩꯗꯅ ꯑꯗꯨ ꯑꯣꯏꯔꯗꯤ ꯕꯤꯠ ꯂꯩꯇꯕ ꯍꯥꯢꯕꯇꯥꯔꯦ
ꯑꯗꯨꯅꯦ ꯑꯗꯨꯒ ꯅꯈꯣꯏꯅ ꯄꯥꯏꯔꯒ ꯑꯩꯈꯣꯏꯅ ꯍꯥꯏꯕꯗꯤ ꯀꯔꯤꯅꯣ ꯎꯝ ꯅꯨꯃꯤꯠ ꯀꯌꯥꯗꯅ ꯄꯥꯏꯈꯔꯦ ꯑꯗꯨꯝꯅ ꯑꯦꯛꯇꯤꯡ ꯇꯧꯔꯛꯑꯗꯤ ꯅꯨꯡꯉꯥꯏꯇꯦ
ꯍꯣꯢ ꯍꯣꯏ ꯃꯥꯅꯦ ꯃꯥꯅꯦ
ꯅꯨꯡꯉꯥꯢꯇꯦꯍꯦ
ꯃꯥꯅꯦ ꯃꯥꯅꯦ ꯑꯍꯝ
ꯅꯥꯁꯥ ꯅꯨꯡꯉꯥꯢꯇꯕ꯭ꯔꯣ
ꯅꯨꯡꯉꯥꯏꯌꯦꯗ ꯑꯗꯨꯨꯝ
ꯎꯝ
ꯎꯝ ꯎ
ꯌꯥꯝ ꯂꯩꯌꯦ
ꯅꯪꯅ ꯌꯥꯝꯔꯗꯤ ꯈꯣꯢꯗꯤ ꯂꯩꯈ꯭ꯔꯦ ꯍꯥ ꯅꯪꯅ ꯌꯥꯝ ꯂꯩꯔꯔꯦ ꯑꯩꯈꯣꯏꯗꯤ ꯂꯩꯇ꯭ꯔꯦ ꯍꯥꯏꯕꯒ ꯆꯞ ꯃꯥꯟꯅꯔꯦ
ꯅꯠꯇꯦ
ꯑꯩꯈꯣꯏꯒꯤ ꯚꯦꯁ ꯁꯤꯗꯤ ꯅꯪꯈꯥꯛꯇ ꯑꯣꯏꯔꯝꯅꯤ ꯀꯝꯄ꯭ꯂꯤꯠ ꯇꯧꯔꯤꯁꯤ
ꯑꯗꯨꯒ ꯑꯩꯅ ꯂꯣꯏꯅ ꯂꯥꯜ ꯂꯥꯂꯦꯗꯤ ꯀꯗꯧ ꯃꯩꯅꯣ ꯇꯨꯒꯤ ꯑꯍꯥꯍꯤꯍꯤ
ꯃꯗꯨꯗꯤ ꯅꯁꯥꯒꯤꯅꯦ
ꯑꯗꯨꯁꯨꯄꯦꯡꯅ ꯌꯥ ꯍꯥꯍꯥꯍꯥ ꯎꯝ
ꯑꯥꯢ ꯗꯣꯟ ꯅꯣ ꯎ
ꯏꯁꯥꯏ ꯊꯥꯒꯅꯣ ꯏꯁꯇꯣꯔꯤꯅ ꯍꯪꯉꯨ
ꯍꯣꯏ ꯅꯪꯗꯤ ꯅꯃꯥꯟꯅꯕꯤꯁꯤꯡꯕꯨ ꯅꯨꯡꯁꯤꯕ꯭ꯔꯣ
ꯑꯥ
ꯅꯃꯥꯟꯅꯕꯤꯁꯤꯡꯕꯨ ꯅꯨꯡꯁꯣꯕ꯭ꯔꯣ ꯅꯪꯗꯤ
ꯅꯨꯡꯁꯤꯌꯦ ꯏꯌꯥꯝꯅ ꯅꯨꯡꯁꯤꯌꯦ ꯅꯨꯡꯁꯤ ꯅꯨꯡꯁꯤꯅꯅ ꯑꯩꯒꯤ ꯊꯝꯃꯣꯏꯁꯨ ꯏ ꯀꯥꯏꯒꯤꯅꯤ ꯑꯩꯒꯤ ꯁꯤ ꯀꯥꯔꯦ ꯌꯥꯝꯅ ꯅꯨꯡꯁꯤꯔꯒ ꯀꯣ
ꯍꯣꯏ ꯍꯣꯏ ꯑ ꯐꯔꯦ ꯐꯔꯦ
ꯍꯧꯖꯤꯛꯁꯨ ꯃꯥꯒꯤ ꯅꯁꯛ ꯎꯔꯒ ꯍꯥꯏꯗꯤ ꯐꯣꯜ ꯇꯧꯒꯤꯅꯤ
ꯍꯦꯃꯟꯗ꯭ꯔꯣ ꯅꯪꯗꯤ
ꯃꯗꯨ ꯑꯦ ꯅꯪꯁꯨ ꯑꯣꯔꯗꯤ ꯅꯪꯁꯨ ꯃꯥ ꯃꯥꯒꯤ ꯃꯁꯛ ꯑꯣꯏꯔꯗꯤꯀꯣ
ꯎꯝ
ꯐꯣꯜ ꯇꯧꯒꯤꯅꯤ
ꯍꯣꯏ ꯍꯣꯏ
ꯌꯥꯝꯅ ꯐꯖꯩ ꯃꯗꯨ
ꯑ ꯃꯅꯦ ꯃꯅꯦ
ꯍꯥꯏꯒꯤꯔꯣ ꯂꯩꯗꯅꯀꯣ ꯍꯦꯟꯅ ꯃꯥꯅ ꯐꯤ ꯆꯥꯏ ꯐꯖꯩ
ꯑꯣ ꯌꯥꯝ ꯐꯩꯌꯦꯀꯣ ꯅꯪꯗꯤ ꯅꯪꯁꯨ ꯉꯁꯥꯏ ꯌꯥꯝ ꯐꯖ ꯕꯒꯤ ꯑꯣꯏꯔꯝꯅꯤ ꯋꯥꯍꯩ ꯐꯖ ꯐꯖꯕ ꯈꯛꯇ ꯂꯤꯌꯦ ꯅꯪꯁꯨ
ꯎꯝ ꯑꯗꯨꯗꯗꯤ ꯊꯖꯗꯦ
ꯐꯖꯩ ꯍꯥꯏꯌꯦꯅ ꯃꯤꯁꯤꯡ ꯍꯥꯏꯅꯕꯗꯨꯗꯤ
ꯊꯥꯖꯗꯦꯀꯣ
ꯊꯥꯖꯒꯦ ꯊꯥꯖꯒꯦ
ꯊꯥꯖꯗꯦ ꯊꯥꯖꯗꯦ
ꯊꯥꯖꯁꯦ ꯊꯥꯖꯁꯦ
ꯅꯠꯇꯦꯍꯦ ꯑꯗꯣ ꯑꯣꯏꯔꯗꯤ
ꯅꯣꯏꯕꯨꯗꯤ ꯀꯧꯜ ꯇꯧꯔꯁꯨ ꯅꯣꯢꯗꯤ ꯀꯧ ꯄꯤꯛ ꯁꯨꯛꯇꯧ ꯇꯧꯗꯦ ꯀ꯭ꯔꯤꯒꯤꯔꯥ ꯑꯉꯥꯡꯅꯦ ꯅꯪ ꯅꯣꯏ ꯅꯣꯏꯅ ꯌꯨꯝ ꯆꯠꯈ꯭ꯔꯗꯤ ꯀꯣꯄꯤ ꯇꯧꯗꯦ ꯀꯣꯜꯁꯨ ꯇꯧꯔꯛꯇꯦ ꯍꯣꯂꯤꯗꯦ ꯃꯇꯝꯁꯨ ꯑꯩꯗꯤ ꯀꯩꯗꯧꯔꯤꯔꯥ ꯀꯣꯜ ꯇꯧꯔꯁꯨ ꯇꯧꯕ ꯐꯪꯗꯕ ꯅꯨꯃꯤꯠꯁꯨ ꯂꯩꯗꯤ ꯂꯩꯌꯦꯗ ꯀꯣꯜ ꯇꯧꯔ ꯇꯨ ꯇꯨ ꯇꯧꯔꯒ ꯄꯥꯏꯈꯠꯇꯕ ꯅꯨꯃꯤꯠꯁꯨ ꯂꯩꯌꯦ ꯑꯗꯨ ꯑꯣꯏꯔꯁꯨ ꯀꯣꯜꯁꯨ ꯁꯨꯛꯇꯧ ꯇꯧꯔꯛꯇꯦ ꯑꯦ ꯐꯔꯦ ꯐꯔꯦ ꯑꯩꯁꯨ ꯇꯧꯔꯔꯣꯏ ꯈꯜꯂꯤꯅꯦ
ꯅꯪꯔꯥ ꯑꯩꯔꯣ
ꯑꯩꯅꯦ ꯅꯪ ꯕꯨꯀꯣꯜ ꯇꯧꯔꯥꯒ ꯅꯪ ꯄꯦꯀꯤ
ꯂꯠꯇꯦꯍꯦ ꯑꯩꯉꯣꯟꯗꯗꯤ ꯀꯣꯜꯊꯣꯛꯇꯦ ꯍꯣꯏ ꯑꯗꯨ ꯅꯨꯃꯤꯠ ꯈꯇꯥꯅꯤ ꯀꯣꯜ ꯇꯧꯔꯒ ꯑꯩꯗꯤ ꯇꯨꯝꯃꯦ ꯑꯣ ꯍꯣꯏ ꯍꯣꯏ ꯇꯨꯝꯃꯣ ꯇꯨꯝꯃꯣ ꯑꯗꯨꯝꯅ
ꯑꯅꯤꯔꯛ ꯑꯦ ꯀꯣꯜ ꯇꯧꯋꯦ ꯀꯣ ꯑꯅꯤꯔꯛ ꯇꯧꯋꯦ ꯑꯃꯨꯛꯀ ꯀꯣꯜꯔꯤ ꯀꯣ ꯂꯣꯏꯈꯤꯒꯦ ꯋꯥꯍꯩꯗꯣ ꯑꯦ ꯀꯣꯜ ꯇꯧꯋꯦ ꯔꯤꯡꯗꯤ ꯆꯠꯇꯦꯕ ꯇꯨ ꯇꯨ ꯍꯥꯏꯔꯒ ꯃꯤꯁꯀꯣꯜꯗ ꯂꯥꯛꯔꯝꯒꯅꯤꯗ
ꯅꯠꯇꯦ ꯂꯥꯛꯇꯦ ꯑꯗꯨꯗꯤ
ꯍꯣꯏ ꯅꯪꯗꯤ ꯑꯗꯨꯃꯥꯏꯅ ꯇꯧꯔꯝꯅꯤ ꯐꯔꯦ ꯐꯔꯦ ꯅꯪꯁꯦ
ꯅꯠꯇꯦ ꯅꯪꯗꯣ ꯑꯩꯉꯣꯟꯗꯁꯨ ꯀꯣꯜꯁꯨ ꯇꯧꯁꯨ ꯇꯧꯗ꯭ꯔꯤ ꯇꯦꯛꯁꯨ ꯇꯣꯠꯁꯨ ꯇꯣꯗ꯭ꯔꯤ ꯑꯗꯨꯒ
ꯑꯦ ꯇꯦꯛꯁꯁꯨ ꯇꯦꯛꯁꯇꯨ ꯔꯤꯄ꯭ꯂꯥꯏ ꯇꯧꯔꯒ ꯚ꯭ꯌꯨ ꯁꯨꯡ ꯇꯧ ꯇꯧꯗꯕꯗꯣ ꯅꯨꯃꯤꯠ ꯑꯦꯅꯤ ꯌꯧꯔꯒꯗꯤ ꯑꯩꯅ ꯗꯤ ꯂꯦ ꯐꯣꯔ ꯑꯦꯕ꯭ꯔꯤ ꯋꯥꯟ ꯇꯧꯈ꯭ꯔꯕꯅꯤ ꯆꯪꯉꯒ ꯌꯦꯡꯉꯨ
ꯑꯦ ꯑꯗꯨ ꯗꯤꯂꯦꯞ ꯐꯔꯕ ꯑꯦꯕ꯭ꯔꯤꯋꯥꯟ ꯇꯧꯔꯁꯨ ꯅꯪ ꯅꯨꯡꯉꯥꯏꯔꯨꯕ꯭ꯔꯣ
ꯍꯣꯏꯁꯦꯇꯤꯁꯐꯥꯏ ꯑꯣꯏꯌꯦ ꯃꯗꯨꯅ ꯇꯨ ꯗꯦꯁꯁꯨꯔ ꯀ ꯌꯦꯡꯗꯕꯅꯦ ꯍꯤꯡꯃꯟꯗ꯭ꯔꯣ ꯑꯩꯗꯤ ꯑꯗꯨꯝ ꯍꯥꯏꯅ ꯇꯧꯅꯦ ꯇꯨ ꯗꯦꯖ ꯁꯨꯔꯒ ꯅꯪꯁꯨ ꯌꯥꯝꯅ ꯕꯤꯖꯤ ꯑꯣꯏ
ꯐ꯭ꯔꯦꯟꯁꯇ ꯀꯣ ꯊꯥꯅꯤ ꯑꯍꯨꯝꯁꯨ ꯀꯟꯇꯦꯛ ꯇꯧꯔꯁꯨ ꯌꯥꯏ ꯃꯈꯣꯏꯗꯣ ꯅꯪꯗꯨ ꯌꯦ ꯔꯦ ꯐ꯭ꯔꯦꯟꯁ ꯅꯠꯇꯦ ꯑꯗꯨ ꯅꯦ ꯅꯪꯅ ꯅꯨꯃꯤꯠ ꯑꯅꯤꯈꯛꯈꯁꯨ ꯑꯗꯨꯁꯨ ꯗꯤꯂꯦꯠ ꯇꯧ
ꯑꯦ ꯃꯥꯕꯨ ꯃꯊꯟꯇ ꯈꯟꯗ꯭ꯔꯒ ꯑꯩꯅ ꯇꯦꯛꯁ ꯊꯥꯕꯤꯔꯦ ꯑꯗꯨꯔꯒ ꯁꯨꯛ ꯌꯦꯡꯅꯤꯡ ꯂꯣꯏ ꯑꯗꯨ ꯑꯣꯏꯔꯒ ꯀꯣꯜ ꯇꯧꯕ ꯅꯨꯃꯤꯟꯅꯔꯒ ꯀꯔꯤꯒꯨꯝꯕ ꯂ ꯌꯦꯡꯉꯅꯤꯗ ꯑꯩ ꯗꯔꯀꯥꯔ ꯂꯩꯇ꯭ꯔꯦ ꯇꯥꯎꯗꯕꯅꯤ ꯅꯪ ꯗ
ꯑꯗꯨꯝꯅ ꯍꯥꯏꯒꯅꯣ
ꯌꯥꯔꯦ ꯌꯥꯔꯦ ꯇꯥꯅꯤꯡꯗ꯭ꯔꯦ ꯈꯟꯅꯔꯒ ꯇꯨꯀꯗꯧꯕ ꯃꯥꯜꯂꯦ ꯉꯁꯤꯒꯤ ꯇꯣꯛꯇꯤ
ꯅꯠꯇꯦ ꯑꯖꯤ ꯀꯣ ꯐꯖꯅ ꯍꯥꯏꯗꯤ ꯅꯨꯡꯉꯥꯏꯇꯦꯍꯦ
ꯅ ꯅꯨꯡꯉꯥꯏ ꯌꯦ ꯑꯦ ꯃꯦ ꯑꯩꯗꯤ ꯅꯪꯒ ꯋꯥꯔꯤ ꯁꯥꯅꯕꯤꯗ꯭ꯔꯦ ꯐꯕꯒꯤ
ꯅꯪꯒꯤ ꯑꯄꯥꯝꯕꯁꯦ ꯇꯧꯔꯣ ꯀꯩꯗꯦ ꯑꯩꯗꯤ
ꯆꯥꯟꯖꯥꯏꯒꯨꯝ ꯃꯤꯃꯆꯥꯥꯗꯤ
ꯅꯠꯇꯦꯍꯦ
ꯋꯥꯟꯗꯦ ꯍꯥꯏ ꯋꯥꯟꯅꯤꯡꯗꯦ ꯑꯥꯏ ꯋꯥꯁ ꯖꯣꯀꯤꯡ ꯇꯥꯏꯌꯦ
ꯍꯝ ꯀꯣ
ꯅꯪꯅ ꯉꯁꯤ ꯀꯔꯤ ꯊꯕꯛ ꯇꯣꯒꯦ
ꯉꯁꯤ ꯀ꯭ꯂꯥꯁ ꯆꯠꯀꯅꯤ ꯇꯥꯟꯅ ꯇꯥꯟꯕꯕꯨꯒ ꯖꯤꯇꯤ ꯁꯨ ꯁꯅꯤꯡꯗꯦ ꯅ ꯁꯤ ꯁꯤ ꯂꯤꯞ ꯂꯧꯔꯒ ꯂꯩꯁꯤꯔꯥ ꯈꯜꯂꯤꯅꯦ ꯅꯥꯏꯒꯤꯇꯤꯔ
ꯑꯗꯨꯗꯤ ꯇꯧꯅꯨ ꯑꯗꯨ ꯇꯧꯔꯗꯤ ꯂꯣꯏꯅꯃꯛꯅ ꯑꯩꯈꯣꯏ ꯅꯪ ꯑꯩꯈꯣꯏꯉꯣꯟꯗꯀꯣ
ꯔꯥꯖꯦꯁꯣꯔꯤ ꯈꯣꯏꯗꯤ ꯃꯁꯛ ꯑꯩꯗꯤ
ꯑꯗꯨꯁꯨ ꯑꯣꯄꯥꯏ ꯂꯩꯇꯦ
ꯊꯕꯛꯁꯨ ꯇꯧꯔꯦ ꯂꯥꯛꯑꯒ ꯑꯗꯨꯝ ꯐꯝꯔꯒ ꯂꯩ ꯑꯩ ꯏꯔꯒ ꯂꯩꯒꯅꯤ ꯑꯩ ꯑꯩ ꯌꯥꯗ꯭ꯔꯦ
ꯎꯝ
ꯎꯄꯥꯏ ꯂꯩꯇ꯭ꯔꯦ
ꯎꯄꯥꯏ ꯂꯩꯇꯦ ꯀꯩꯗꯧꯅꯤ
ꯍꯣꯏ ꯎꯝ ꯑꯦꯟꯇꯤ ꯅꯇꯤꯜꯗꯥ ꯑꯟ ꯑꯣꯛꯁꯤꯇꯣꯛꯁꯤꯟꯁꯨ ꯄꯤꯌꯦ ꯗ꯭ꯔꯃꯥꯗꯣꯜꯁꯨ ꯄꯤꯌꯦ ꯑꯗꯨꯒ ꯇꯦꯔꯦ ꯅꯦꯝ ꯑꯗꯨꯒ ꯀꯔꯤ ꯀꯔꯤ ꯐꯤ ꯑꯗꯨꯒ ꯄꯤꯌꯦꯀꯣ
ꯎꯝ
ꯑꯗꯨꯒ ꯏꯁꯦꯝꯁꯨ ꯄꯤꯌꯦꯀꯣ
ꯍꯣꯏ
ꯑꯗꯨꯒ ꯇ꯭ꯔꯣꯟꯁꯨ ꯄꯤꯌꯦꯀꯣ
ꯍꯥ ꯍꯣꯏ
ꯃꯥꯅꯦ ꯃꯥꯅꯦ
ꯑꯣꯛꯁꯤꯇꯣꯛꯁꯤꯟ ꯇ꯭ꯌꯨ ꯂꯥꯛꯁ ꯄꯂꯁ ꯇꯨ ꯇꯤ ꯑꯣ ꯑꯦꯛꯁ ꯑꯥꯏ ꯑꯦꯟ ꯀꯣ
ꯎꯝ
ꯇꯜꯂꯤꯗ ꯑꯩ ꯅꯪꯒꯤ ꯇꯤꯇꯦꯞ ꯀꯥꯠ ꯑꯅꯤꯒꯨꯝꯕ ꯂꯧꯅꯤꯡꯉꯤꯅꯦ
ꯑꯣ ꯑꯣ ꯑꯣ ꯑꯦꯟꯇꯤꯟ ꯁꯣꯛꯀꯤꯔꯣ
ꯏꯟꯇ꯭ꯔꯥꯒꯤꯁꯨ ꯏꯟꯇ꯭ꯔꯥꯒꯤ ꯀꯝꯇ ꯂꯩꯇꯦ
ꯑꯁ ꯏꯟꯇ꯭ꯔꯣꯏꯗꯣ ꯑꯩꯁꯨ ꯈꯪꯗ꯭ꯔꯦ
ꯆꯦꯠ ꯖꯤ ꯄꯤ ꯇꯤꯗ ꯌꯦꯡꯉꯒꯦ ꯈꯟꯕ
ꯍꯣꯏ ꯑꯗꯨꯁꯨ ꯏꯔꯦ ꯑꯥ ꯄꯨꯔꯒ ꯏꯌꯦ
ꯑꯁꯨ ꯑꯁ ꯀꯣꯛ ꯆꯤꯛꯑꯦ ꯀꯌꯥ ꯁꯨꯔꯦ
ꯃꯥꯅꯦ ꯃꯥꯅꯦ
ꯏꯁ ꯇꯤꯟꯗꯨ ꯁꯨꯔꯦ
ꯅꯪꯒꯤꯔꯣ ꯏꯟꯗ꯭ꯔꯥꯔꯣ
ꯏꯟꯇ꯭ꯔꯥ ꯍꯣꯏ
ꯅꯪꯗꯤ
ꯑꯗꯨꯗ ꯄꯣꯁ
ꯎꯝ
ꯈꯤꯇꯪ ꯈꯛꯇꯅꯦ ꯇꯋꯦꯜꯚ ꯈꯛꯇꯅꯤ ꯌꯥꯝ ꯌꯥꯝꯗꯦ ꯑꯥ ꯑꯦꯟꯇꯤ ꯅꯇꯜꯗꯣ ꯀꯦꯁ ꯅꯝꯕꯔ ꯀꯌꯥ ꯁꯨꯔꯦ ꯅꯪ
ꯑꯩꯗꯤ ꯇꯦꯟ ꯐꯥꯎꯗꯤ ꯐꯨ